ꯍꯣ
ꯌꯦ
ꯉꯁꯤꯁꯦ ꯐꯣꯟ ꯅꯦꯠꯋꯥꯛ ꯌꯥꯝ ꯅꯨꯡꯉꯥꯏꯇꯕꯟꯇꯦ ꯍꯧꯖꯤꯛꯀꯤꯗꯣ ꯃꯇꯣꯝꯗ ꯑꯗꯨꯝ ꯑ ꯏꯃꯨꯡ ꯆꯥꯉꯛꯄꯗꯩꯩ ꯑꯗꯨꯝ ꯇꯥꯈꯤꯗ꯭ꯔꯦ ꯍꯥꯏꯕ ꯈꯣꯟꯖꯦꯜꯗꯤ ꯇꯥꯔꯝꯃꯒ
ꯑꯗꯨꯅꯦ ꯑꯩꯁꯨ ꯁꯨꯝ ꯑꯩꯅ ꯋꯥꯒꯥꯡ ꯂꯩꯔꯒ
ꯑꯗꯨꯒ ꯑꯩꯅ ꯈꯜꯂꯤꯁꯤꯅ ꯑꯩꯒꯤ ꯇꯁ ꯅꯥꯀꯣꯡ ꯏꯁꯥ ꯏꯁꯀ꯭ꯔꯤꯟꯟꯅ ꯊꯦꯡꯉꯒ ꯑꯃꯨꯛ ꯊꯠꯂꯖꯠꯂꯅ ꯈꯪꯗꯕ ꯑꯩꯅ ꯍꯜꯂꯛ ꯍꯜꯂꯛꯑꯣ ꯍꯥꯏꯔꯝꯕꯗꯤ ꯑꯩꯅꯗꯤ ꯑꯩꯅꯗꯤ ꯇꯥꯕ ꯑꯩꯅ ꯉꯥꯡꯕꯗꯤ ꯇꯥꯇꯣ ꯅꯪꯅ ꯇꯥꯗꯕ ꯇꯧꯔꯤ ꯍꯧꯖꯤꯛꯀꯤꯗꯣ
ꯅꯣꯏ ꯅꯦꯠꯋꯥꯛꯀꯤ ꯅꯨꯡꯉꯥꯏꯇꯕ ꯑꯣꯏꯔꯝꯈ꯭ꯔꯦꯗ
ꯎꯝ ꯑꯩꯈꯣꯏꯁꯨ ꯍꯧꯖꯤꯛ ꯃꯩ ꯑꯃꯨꯛ ꯂꯥꯛꯑꯝꯃꯦ ꯑꯗꯨ ꯃꯨꯠꯈ꯭ꯔꯦ ꯅꯨꯪꯉꯥꯏꯔ‌ꯦ ꯄꯉꯟꯈꯩ ꯂꯩꯇ꯭ꯔꯦ ꯅꯨꯡꯉꯥꯏꯕꯒꯤ
ꯉꯁꯥꯏ ꯃꯨꯠꯂꯨꯕꯗꯨꯗꯒꯤꯗꯤ ꯃꯨꯠꯇ꯭ꯔꯤꯑ ꯑꯗꯨꯝ ꯂꯥꯛꯏ ꯍꯧꯖꯤꯛꯐꯥꯎꯗ ꯁꯃꯥꯏ ꯌꯥꯎꯗꯕꯁꯨ ꯌꯥꯝ ꯅꯨꯡꯉꯥꯏꯇꯦꯔ ꯍꯤꯡꯗꯧ ꯃꯥꯟꯇꯕꯅꯤ ꯌꯦꯡꯕꯗꯥ
ꯎꯝ ꯏꯔꯨ ꯂꯨꯖꯗꯣꯏ ꯅꯠꯇ꯭ꯔꯣ
ꯂꯨꯗꯣꯏꯅꯦ ꯍꯨꯃꯥꯡ ꯍꯟꯖꯤꯜ ꯍꯟꯈꯤꯗꯣꯏꯅꯦ ꯍꯨꯃꯥꯡ ꯌꯥꯝ ꯇꯥꯔꯤ ꯍꯧꯖꯤꯛ
ꯑꯗꯣ ꯊꯦꯡ ꯊꯦꯡꯅ ꯏꯔꯨ ꯂꯨꯖꯕꯗ ꯊꯦꯡ ꯊꯦꯡꯅ ꯏꯔꯨ ꯂꯨꯖꯕꯗꯣ ꯊꯦꯡ ꯊꯦꯡꯅ ꯊꯦꯡ ꯊꯦꯡꯅ ꯂꯨꯖꯕꯗꯣ ꯀꯩꯅꯣ ꯇꯧꯕ꯭ꯔꯥ ꯍꯥꯏꯕ ꯍꯥꯏꯕꯗꯤ ꯐꯔꯝꯒꯗ꯭ꯔꯥ ꯍꯥꯏꯕ ꯊꯦꯡꯅ ꯂꯨꯖꯕꯁꯦ
ꯈꯪꯗꯦ ꯑꯩꯗꯤ ꯁꯤ ꯍꯛꯆꯥꯡ ꯁꯥꯖꯦꯜꯁꯦ ꯂꯣꯏꯔꯀꯥꯟꯗꯅꯦ ꯑꯗꯨꯝ ꯂꯨꯏꯌꯦꯕꯀꯣ ꯁꯤꯁꯤꯅ ꯍꯣꯔꯦꯟ ꯇꯨꯝꯕ ꯈꯣꯠꯄꯗꯗꯤ ꯏꯁꯥꯗ ꯅꯨꯡꯉꯥꯏꯕꯗꯣ ꯏꯪ ꯏꯪ ꯂꯥꯎꯔ ꯇꯨꯝꯕꯅꯤꯅꯀ ꯁꯨꯃꯥꯏꯅ ꯇꯧꯕꯗ ꯇꯨꯝꯕꯁꯦ ꯑꯩ ꯅꯨꯡꯉꯥꯏꯖꯩꯑꯕ ꯑꯗꯨꯒ ꯑꯌꯨꯛꯇ ꯂꯨꯖꯔꯒ ꯑꯃꯨꯛ ꯅꯨꯡꯗꯥꯡ ꯂꯨꯖꯍꯧꯗꯅ ꯇꯨꯝꯕꯗꯣ ꯑꯗꯨꯒꯨꯝꯕꯗ ꯅꯨꯡꯉꯥꯏꯇꯦꯕ ꯀꯩꯒꯨꯝꯕ ꯑꯩ ꯑꯌꯨꯛꯇ ꯂꯨꯖꯔꯒꯁꯨ ꯑꯩ ꯅꯨꯡꯗꯥꯡꯗ ꯀꯝꯄꯜꯁꯔꯤ ꯑꯗꯨꯝ ꯂꯨꯖꯩꯌꯦꯕ ꯁꯨꯡꯁꯣꯏ ꯁꯣꯏꯗꯕꯤꯗ ꯍꯣꯏ ꯌꯥꯝ ꯏꯪꯈ꯭ꯔꯒꯗꯤ ꯈꯪꯗ꯭ꯔꯦꯀꯣ ꯑꯗꯨꯕꯨ ꯍꯧꯖꯤꯛꯇꯤ ꯀꯥꯂꯦꯟꯅꯤ ꯅ ꯏꯪꯗ‌ꯦꯗꯅ ꯑꯗꯨꯗꯨꯅ ꯑꯩꯗꯤ ꯑꯗꯨꯝ ꯂꯨꯖꯩ ꯊꯥꯏꯅꯒꯤ ꯑꯍꯟꯁꯤꯡꯅꯕꯗꯤ ꯍꯥꯏꯕꯅꯤ ꯅꯨꯡꯗꯥꯡ ꯏꯍꯧꯖꯕ ꯇꯐ ꯍꯣꯏꯗꯦ ꯐꯠꯇꯦ ꯍꯥꯏꯅ ꯃꯔꯝꯗꯤ ꯈꯪꯗ꯭ꯔꯦ ꯑꯩꯈꯣꯏꯁꯨ ꯑꯗꯨꯕꯨ ꯑꯗꯨꯒꯤ ꯅꯤꯌꯣꯝꯗꯣ ꯑꯩꯈꯣꯏꯅ ꯏꯟꯕꯁꯨ ꯉꯝꯗ꯭ꯔꯦ
ꯑꯗꯣ ꯇꯨꯝꯕ ꯅꯨꯡꯉꯥꯏꯕꯗꯤ ꯏꯔꯨꯖꯔꯝꯗꯥꯏ ꯌꯥꯝ ꯁꯥꯀꯥꯟꯗꯅ ꯂꯨꯖꯕꯕꯁꯤꯅꯤ ꯇꯨꯝꯕꯗꯤ ꯅꯨꯡꯉꯥꯏꯕꯅꯤ ꯍꯤꯞꯄꯗꯥ
ꯅꯨꯡꯉꯥꯏꯌꯦ ꯑꯗꯨꯅꯅꯦ ꯑꯩꯅꯅꯦ ꯇꯨꯝꯃꯝꯗꯥꯏꯗ ꯂꯨꯖꯕꯕꯁꯤꯅ ꯅꯨꯡꯉꯥꯏ ꯇꯨꯝꯃꯝꯗꯥꯏ ꯍꯥꯏꯕꯗꯤ ꯆꯥꯛ ꯏꯁꯤꯡꯅ ꯆꯥꯗ꯭ꯔꯤꯉꯩꯗ ꯑꯍꯜꯗꯖꯠꯊꯣꯛꯄꯗꯣ ꯅꯨꯡꯗꯥꯡꯒꯤ ꯑꯗꯨ ꯁꯤꯁꯤꯅ ꯏꯁꯥꯗ ꯀꯩ ꯍꯥꯏꯅꯤ ꯏꯪ ꯏꯪ ꯂꯥꯎꯔ ꯂꯩꯕꯒꯤ ꯇꯥꯏꯞ ꯇꯧꯋꯦꯕ ꯅꯨꯡꯉꯥꯏꯕ ꯌꯥꯝꯅ ꯁꯥꯒ ꯁꯥꯕꯁꯤꯗ
ꯏꯃ ꯀꯥꯎ ꯀꯩꯅꯣꯗꯣ ꯉꯁꯥꯏꯒꯤ ꯃꯥꯏ ꯍꯥꯏꯍꯧ ꯗ꯭ꯔ‌ꯦ ꯀꯥꯎꯗ ꯚꯥꯞ ꯑꯣꯏꯗꯗꯅꯥ ꯗꯦꯠ ꯁꯕꯦꯟꯇꯤꯡꯒꯤ ꯂꯨꯍꯣꯡꯕꯗꯣ
ꯎꯝ
ꯗꯦꯁ ꯁꯕ‌ꯦꯟꯠ ꯑꯥ ꯆꯠꯁ‌ꯦ ꯗꯦꯠ ꯁꯦꯕꯦꯟꯇꯤꯟ ꯂꯨꯍꯣꯪꯕꯥꯗ‌‌ꯣ ꯌꯥꯔꯒꯗꯤ ꯆꯠꯁꯦ ꯀꯩꯝ ꯊꯕꯛ ꯀꯩꯁꯨ ꯊꯣꯏꯗꯣꯛꯄ ꯂꯩꯇ꯭ꯔꯦ ꯑꯗꯨꯗꯤ ꯍꯥꯏꯕꯗꯤ ꯅꯨꯡꯗꯥꯡ ꯆꯠꯀꯦ ꯈꯟꯕ꯭ꯔꯥ ꯑꯗꯨꯝ ꯑꯌꯨꯛ ꯃꯥꯒꯤ ꯂꯨꯍꯣꯡꯕ ꯇꯥꯏꯃꯤꯡꯗꯨꯗ ꯆꯠꯀꯦꯅ ꯈꯟꯕ꯭ꯔꯥ
ꯑꯩꯁꯦ ꯗꯦꯠ ꯁꯚꯦꯟꯇꯤꯟ ꯂꯨꯍꯣꯡꯕ ꯂꯩꯔꯦꯅꯀꯣ ꯗꯦꯠ ꯑꯩꯠꯇꯤꯟꯗ ꯗꯦꯠ ꯑꯩꯠꯇꯤꯟꯗꯅ ꯀꯃꯦꯡꯗ ꯑꯩ ꯁꯣꯔꯥꯠ ꯑꯃ ꯂꯩꯌꯦꯕ ꯑꯩꯈꯣꯏ ꯕꯕꯥ ꯑꯩꯈꯣꯏ ꯏꯃꯥꯒꯤꯅꯦ ꯃꯕꯨꯡꯒꯤ ꯃꯆꯥꯅꯨꯄꯥ ꯑꯍꯟꯗꯨ ꯂꯩꯇꯦꯕ ꯑꯗꯨꯗꯨꯒꯤ ꯁꯣꯔꯥꯠ ꯂꯩꯗꯅ ꯗꯦꯠ ꯅꯥꯏꯟꯇꯤꯟꯗꯅ ꯑꯃꯨꯛ ꯑꯩ ꯏꯃꯥꯟꯅꯕꯤꯒꯤ ꯃꯆꯥꯒꯤ ꯖꯒ ꯑꯃꯨꯛ ꯂꯩꯕꯗꯨꯅ ꯋꯥꯡꯈꯩꯗ ꯑꯗꯨꯒꯤ ꯃꯔꯤ ꯃꯔꯤ ꯃꯔꯤ ꯂꯣꯏꯅꯨ ꯆꯠꯇꯣꯔꯦ ꯇꯧꯔꯤꯁꯦ ꯑꯩꯒꯤ ꯑꯩꯁꯦ
ꯕꯥꯇꯣꯟ ꯄꯔꯦꯡ ꯑꯗꯨ ꯕꯥꯇꯣꯟꯁꯦ ꯄꯔꯦꯡ ꯂꯦꯡꯉꯦꯅꯦ ꯍꯧꯖꯤꯛꯀꯥꯟ ꯈꯨꯖꯤꯡ ꯆꯥꯃꯉꯥꯁꯤꯅ ꯌꯥꯝ ꯄꯤꯛꯅ ꯑꯣꯏꯕꯅꯤꯅꯀꯣ
ꯑꯗꯨꯅꯦ ꯄꯣꯛꯌꯦꯡꯁꯨ ꯄꯣꯛꯌꯦꯡꯅꯦ ꯑꯗꯨꯒ ꯆꯠꯄꯗꯣ
ꯎꯝ
ꯀꯩꯅꯣ ꯁꯣꯔꯥꯠꯀꯤꯁꯤ ꯀꯝꯄꯜꯁꯔꯤ ꯆꯠꯇꯕ ꯌꯥꯗ꯭ꯔꯦ ꯃꯥꯒꯤꯗꯤ ꯁꯨꯡꯁꯣꯏ ꯁꯣꯏꯗꯅ ꯆꯠꯂꯅꯤ ꯁꯣꯔꯥꯠꯁꯤꯃꯗꯤ ꯑꯍꯣꯡꯕꯗ ꯇꯧꯔꯤ ꯇꯥꯗꯦ ꯑꯗꯨꯏ ꯑꯣꯏꯔꯣ ꯈ
ꯑꯩꯁꯨ ꯗꯦꯠ ꯁꯚꯦꯟꯇꯤꯟꯒꯤꯁꯤ ꯑꯗꯨꯝ ꯆꯠꯄꯤꯒꯦꯅ ꯈꯜꯂꯦ ꯑꯗꯒꯤ ꯃꯁꯥꯁꯨ ꯂꯥꯛꯑꯝꯃꯦ ꯕꯥꯇꯣꯟ ꯇꯧꯕꯗ ꯑꯗꯨꯒ ꯐꯣꯟꯁꯨ ꯑꯃꯨꯛ ꯇꯧꯔꯛꯑꯝꯃꯦꯅ ꯉꯟꯅ ꯂꯥꯛꯇ ꯌꯥꯔꯣꯏ ꯑꯗꯨꯗꯨꯕꯨꯅ ꯅꯨꯡꯉꯥꯏꯇ꯭ꯔꯦꯅ ꯃꯥꯒꯤ ꯃꯃꯥꯟꯅꯕꯗꯣ ꯇꯧꯔꯒꯁꯨ ꯌꯥꯝꯅ ꯇꯧꯗ꯭ꯔꯔꯤ ꯈꯤꯇꯪ ꯈꯟꯒꯠꯂꯒ ꯈꯔ ꯇꯧꯔꯛꯑꯦ ꯑꯗꯣ ꯆꯠꯂꯒꯦꯅ ꯇꯧꯕ ꯑꯗꯨꯒꯤꯅꯤ ꯑꯗ ꯑꯗꯨꯏ ꯅꯨꯃꯤꯠꯇꯣ ꯅꯇꯣꯏꯅ ꯂꯨꯍꯣꯡꯕ ꯌꯥꯎꯔ ꯌꯥꯎꯔꯣ ꯌꯥꯎꯗꯔꯣ ꯅꯨꯡꯗꯥꯡ ꯂꯥꯛꯄꯩꯗꯨꯗ ꯀꯔꯤꯒꯨꯝꯕ ꯂꯥꯛꯑꯗꯤ ꯑꯗꯨꯝ ꯄꯨꯟꯅ ꯊꯦꯡꯅꯔꯁꯦ ꯑꯩꯈꯣꯏ ꯃꯌꯥꯝ ꯅꯠꯇ꯭ꯔꯥ
ꯊꯦꯡꯅꯁꯦ ꯊꯦꯡꯅꯁꯦ ꯑꯗꯨꯕꯨꯗꯤ ꯂꯥꯛꯄꯨ ꯂꯥꯛꯑꯗꯤ ꯊꯦꯡꯅꯔꯗꯣꯏꯅꯤ ꯀꯩꯅꯣ ꯁꯣꯏꯗ꯭ꯔꯕꯗꯤ ꯅ ꯌꯥꯝ ꯀꯨꯏꯅꯒ ꯂꯩꯔꯨꯗꯦ ꯑꯩ ꯅꯨꯡꯗꯥꯡ ꯆꯠꯄꯁꯨ ꯇꯜꯂꯦ
ꯎꯝ ꯊꯕ ꯇꯧ ꯎꯝ
ꯍꯥꯏꯔꯛꯑꯣ
ꯊꯕꯛ ꯇꯧꯕꯤ ꯍꯣꯏ ꯄꯔꯤ ꯇꯣꯜ ꯍꯣꯏ ꯍꯟꯗꯛꯇꯤ ꯑꯁꯣꯝꯒꯤ ꯀꯩꯅꯣ ꯃꯐꯝ ꯑꯃꯗꯨꯗ ꯀꯌꯥ ꯎꯗꯦꯅꯦ ꯃꯣꯏꯁꯨ ꯆꯪꯉꯣꯏ ꯀꯥꯏ ꯆꯪꯉꯛꯇ꯭ꯔꯤ ꯖꯥꯠꯂꯥ
ꯍ ꯅ ꯃꯁꯨ ꯌꯥꯏꯌꯦ ꯈꯪꯗꯦ ꯑꯩꯈꯣꯏꯁꯨ ꯄꯥꯛꯅ ꯆꯪꯗ꯭ꯔꯦ ꯃꯌꯥꯝ ꯄꯨꯟꯁꯤꯟꯕꯗꯨꯗꯌꯥꯝ ꯄꯨ ꯃꯐꯝꯗꯨꯗ
ꯃꯥ
ꯀꯩꯅꯨꯁꯨ ꯏꯔꯩ ꯂꯩꯇ꯭ꯔꯦꯕ ꯃꯇꯝꯁꯦ
ꯃꯉꯥꯜ ꯌꯥꯎꯕ ꯃꯐꯝꯗꯨꯁꯨ ꯀꯩꯅꯣ ꯊꯕꯛ ꯇꯧꯕꯤꯍꯣꯏ ꯌꯥꯎ ꯂꯩꯔꯝꯃꯦ ꯉꯁꯥꯏ ꯑꯩ ꯎꯏꯒꯦ ꯀꯩꯅꯣ ꯃꯦꯟꯁꯟ ꯇꯧ ꯄꯨꯊꯣꯔꯛꯄꯗ ꯌꯥꯎꯔꯛꯑꯦ ꯀꯩꯅꯣ ꯃꯣꯁꯥꯕꯤꯅ ꯍꯥꯞꯄꯤꯔꯥ ꯈꯪꯗꯦ
ꯌꯥꯝ ꯐꯅꯤ ꯑꯗꯨꯗꯤ ꯑꯩꯗꯤꯗꯤ ꯌꯦꯡꯕ ꯌꯦꯡꯉꯨꯗ꯭ꯔꯦ
ꯍꯥꯟꯅ ꯌꯥꯎꯗꯗꯥꯏꯔꯦ
ꯍꯥꯟꯅ ꯌꯥꯎꯗꯕꯅꯤ ꯃꯥꯁꯦ ꯌꯥꯎꯔꯝꯕ꯭ꯔꯥ ꯈꯪꯗꯦꯌꯦ ꯑꯗꯨ ꯌꯥꯎꯗꯕ ꯃꯥꯜꯂꯦ ꯃꯗꯨ ꯀꯩꯅꯣꯅ ꯃꯉꯥꯟꯜꯅ ꯁꯦꯝꯃꯛꯄ ꯃꯥꯜꯂꯦ ꯑꯗꯨꯒꯤ ꯀꯩꯅꯣꯗꯨꯃ ꯃꯌꯥꯝ ꯄꯨꯟꯐꯝꯗꯨꯃ
ꯎꯝ ꯃꯃꯤꯡ ꯀꯩꯅꯣꯝꯃ ꯀꯥꯎꯔꯦ
ꯎꯝꯪ ꯍꯅ
ꯑꯗꯣ ꯀꯩꯅꯣꯗꯤ ꯉꯥꯏꯍꯥꯛ ꯑꯣ ꯏꯔꯨꯖꯕꯁꯤꯅ ꯍꯨꯃꯥꯡꯗꯣ ꯉꯥꯏꯍꯥꯛ ꯁꯨꯝ ꯏꯟꯊꯜꯂ ꯂꯨꯖꯗꯕ ꯑꯣꯏꯔꯝꯒꯅꯤ
ꯑꯣ ꯍꯨꯃꯥꯡ ꯍꯟꯖꯤꯟ ꯍꯟꯈꯤꯗꯣꯏꯅꯦ ꯍꯨꯃꯥꯡ ꯍꯟꯖꯤꯟ ꯍꯟꯗ꯭ꯔꯗꯤꯦꯕ ꯏꯔꯨꯖꯕꯗꯣ ꯅꯨꯡꯉꯥꯏꯇꯦꯕ ꯇꯨꯈꯣꯡ ꯀꯩꯀꯥꯁꯨ ꯂꯣꯏ ꯂꯥꯎꯊꯣꯛꯀꯗꯣꯏꯅꯦ
ꯎꯝ ꯑ
ꯑꯦ ꯅꯥꯀꯣꯡꯒ ꯅꯛꯅꯕꯁꯤꯗ ꯍꯨꯃꯥꯡ ꯁꯧꯕꯒꯤ ꯑꯃꯈꯛ ꯃꯍꯤ ꯃꯆꯨꯝ ꯇꯥꯔꯛꯄꯗꯣ ꯍꯨꯃꯥꯡꯒꯤ ꯑꯗꯨ ꯂꯨꯄꯥꯟꯅ ꯑꯗꯨꯅꯤ
ꯑꯗꯨꯗꯅꯦ ꯑꯩꯅ ꯁꯨꯝ ꯄꯨꯡ ꯁꯨꯝ ꯌꯦꯡꯅꯤꯡꯉꯁꯨ ꯑꯗꯩ ꯀꯩꯅꯣ ꯑꯩꯈꯣꯏꯒꯤ ꯑꯦꯞ ꯄꯤꯁ ꯋꯥꯟ ꯇꯗꯤ ꯑꯗꯨꯝ ꯍꯨꯃꯥꯡ ꯁꯧꯗꯣ ꯈꯔ ꯐꯔꯅꯤꯗꯅ ꯃꯔꯤꯡꯈꯛ ꯆꯠꯈꯤꯕꯗ ꯅꯥꯀꯣꯡ ꯊꯤꯖꯤꯟꯈꯤꯕꯗꯣ
ꯌꯥꯔꯝꯒꯅꯤ ꯏꯌꯥꯔꯄꯤꯁ ꯄꯥꯟꯕꯗꯣ ꯑꯗꯨꯕꯨ ꯃꯥꯏꯀꯩ ꯑꯅꯤꯃꯛꯇ ꯅꯪꯒ ꯑꯩꯒ ꯋꯥꯔꯤ ꯁꯥꯟꯅꯕ ꯃꯇꯝꯗ ꯏꯕꯥꯅꯤꯃꯨꯛ ꯏꯌꯥꯔꯄꯤꯤꯁ ꯂꯣꯏꯅꯃꯛ ꯍꯥꯞꯄꯒ ꯁꯥꯟꯅꯕ ꯑꯣꯏꯇꯥꯔꯗꯤ ꯐꯅꯤ ꯑꯗꯨꯒ ꯑꯩꯅ ꯍꯥꯞꯇꯕ ꯅꯠꯇ ꯀꯩꯅꯣ ꯅꯪꯅ ꯍꯥꯞꯄ ꯑꯗꯨꯃꯥꯏꯅ ꯇꯧ ꯇꯥꯔꯗꯤ ꯑꯃꯅ ꯍꯥꯞꯄ ꯊꯕꯛ ꯑꯃꯅ ꯍꯥꯞꯇꯕ ꯑꯣꯏꯇꯥꯔꯗꯤꯅꯦ ꯍꯥꯞꯇꯕ ꯃꯤꯗꯨꯗ ꯇꯥꯕꯗ ꯃꯌꯦꯛꯇꯣ ꯈꯔ ꯁꯦꯝꯦꯡꯕ ꯋꯥꯠꯀꯅꯦꯕ
ꯎꯝ
ꯑꯗꯨꯒꯤ ꯋꯥꯔꯤꯗ
ꯎꯝ ꯏꯁ ꯅꯨꯃꯤꯗꯥꯡꯃꯛ ꯅꯨꯃꯤꯗꯥꯡ ꯅꯝꯁꯤꯜꯂꯛꯄꯗꯤ ꯀꯨꯏꯗ꯭ꯔꯤ ꯀꯥꯏꯗꯣꯏꯅꯣ ꯊꯔꯣꯏ ꯊꯣꯡꯉꯕ ꯃꯅꯝ ꯅꯝꯃꯛꯑꯦ ꯍꯥꯏꯕ ꯑꯩꯈꯏꯁꯏꯗ
ꯩꯅ ꯑꯩ ꯊꯔꯣ ꯌꯥꯝ ꯆꯥꯅꯤꯡꯉꯤ ꯍꯥꯏꯕ ꯊꯔꯣꯗꯤ ꯄꯟꯕ ꯁꯨꯡꯉꯥꯏ ꯌꯥꯗ꯭ꯔꯦ ꯑꯩ ꯑ ꯑꯝꯁꯥꯅꯤ
ꯆꯥꯁꯤ ꯆꯥꯁꯤ ꯍꯟꯗꯛ ꯌꯥꯝꯊꯨꯕꯤꯗ
ꯆꯥꯁꯦ ꯑꯁꯦꯡꯕ ꯑꯝꯇꯅꯦ ꯀꯧꯇꯥ ꯃꯉꯥ ꯇꯔꯨꯛ ꯂꯩꯌꯦꯦꯗꯅꯀꯣ ꯑꯗꯨꯒ ꯑꯩꯈꯣꯏꯗꯤ ꯀꯣꯟꯅꯅꯤ ꯐꯖꯅ ꯍꯦꯛꯇ ꯐꯣꯊꯔꯒ ꯆꯥꯔꯁꯤꯕꯨꯡ ꯑꯗꯨ ꯅꯨꯃꯤꯠꯇꯨꯃ ꯉꯃꯨ ꯇ ꯆꯗ ꯑꯗꯨꯃꯥꯏꯅ ꯑꯗꯣ ꯑꯩ ꯃꯣꯔꯣꯛ ꯌꯥꯝ ꯅꯪꯗꯤ ꯃꯣꯔꯣꯛ ꯄꯥꯃꯤꯅ ꯑꯩꯩꯅ ꯃꯣꯔꯣꯛ ꯌꯥꯝ ꯀꯀ ꯁꯥꯕꯗꯣ ꯑꯗꯨꯝꯛꯥꯛ ꯉꯝꯗꯕ
ꯎꯝ ꯑꯁ ꯑꯉꯥꯡ ꯑꯣꯏꯔꯤꯉꯩꯗ ꯊꯔꯣꯏꯁꯦ ꯕꯥꯇꯤꯟ ꯕꯥꯇꯤꯟꯜꯣꯜꯂꯤꯅꯤꯗꯣ ꯕꯥꯇꯤꯟ ꯑꯃ ꯅꯠꯇ꯭ꯔꯒ ꯕꯥꯇꯤꯟ ꯇꯪꯈꯥꯏ ꯑꯗꯨꯁꯨ ꯄꯨꯂꯞ ꯄꯨꯂꯁ ꯀꯗꯥꯏꯗꯒꯤ ꯍꯦꯛꯇ ꯑꯗꯨꯝ ꯍꯨꯝꯐꯨ ꯍꯨꯝꯗ꯭ꯔꯥ ꯆꯥꯝꯃꯗ ꯑꯗꯨꯝ ꯆꯨꯞꯊꯣꯛꯄꯤꯅꯤ ꯍꯥꯏꯕ ꯁꯥꯔꯣꯏ ꯃꯤꯅ ꯏꯟꯈꯠꯂꯛꯄꯗ
ꯌꯥꯝꯗꯦꯕꯨꯡꯉꯣ ꯊꯔꯣꯏꯁꯤ ꯌꯥꯝ ꯆꯨꯞꯄ ꯉꯝꯃꯤꯉꯣ ꯊꯥꯏꯅꯗꯤ ꯀꯧꯇꯥꯗ ꯌꯥꯡꯈꯩꯒꯤ ꯑꯍꯨꯝ ꯀꯥꯏꯅ ꯇꯧꯔꯝꯕꯅꯤꯅꯦ ꯍꯧꯖꯤꯛꯇꯤ ꯀꯧꯇꯥ ꯑꯃꯗ ꯂꯨꯄꯥ ꯍꯨꯝꯐꯨ ꯂꯨꯄꯥ ꯍꯨꯝꯗ꯭ꯔꯥ ꯈ꯭ꯋꯥꯏ ꯍꯣꯡꯉꯨꯕꯗꯤ ꯌꯥꯡꯈꯩ ꯑꯗꯨ ꯌꯥꯡꯈꯩꯗꯤ ꯄꯥꯡ ꯊꯪꯗꯦ ꯐꯨ ꯍꯨꯝꯗꯉꯥꯁꯤꯅ ꯍꯧꯖꯤꯛ ꯌꯣꯜꯂꯤꯁꯦ ꯈꯂ ꯆꯥꯝꯃ ꯌꯧꯅꯤ ꯀꯧꯇꯥꯗꯣ ꯁꯤ ꯌꯥꯏ ꯑꯃꯔꯣꯝꯗ ꯀꯩꯅꯣꯗ ꯎ ꯈꯨꯟꯕꯗꯁꯨ ꯀꯣ ꯀꯨꯝꯃꯒ ꯂꯩꯈꯣꯝ ꯃꯔꯛꯇꯨꯗ ꯈꯣꯂꯨꯗꯣꯏꯅꯤ ꯑꯗꯒꯤ ꯠꯂꯤꯕ ꯀꯣꯠꯂꯒ ꯇꯧꯔꯒ ꯃꯗꯨꯗ ꯈꯨꯜꯂꯨꯗꯣꯏꯅꯦ ꯍꯥꯏꯕ ꯀꯥꯡꯪꯉꯨ ꯑꯃꯔꯣꯝꯗ
ꯐꯣꯟ ꯇꯧꯔꯛꯑꯝꯃꯦ ꯑꯃꯗ ꯊꯝꯈ꯭ꯔꯦ ꯇꯠ ꯂꯥꯎꯞꯅ ꯄꯥꯏꯍꯧꯗ꯭ꯔꯕ ꯑꯩꯅ ꯀꯩꯅꯣꯗ ꯊꯕꯛ ꯇꯧꯕꯤꯗꯕ ꯀꯩ ꯍꯥꯏꯔꯛꯇꯣꯏꯅꯣ ꯈꯪꯗꯦ
ꯎ ꯅ ꯀꯩꯅꯣꯝ ꯁꯤꯟ ꯍꯥꯏꯔꯛꯇꯣꯏꯔꯝꯒꯅꯤ
ꯑꯗꯨ ꯁꯤꯟꯕ ꯅꯠꯇ꯭ꯔꯒꯅꯒ ꯃꯣꯏꯒꯤ ꯅꯨꯃꯤꯠ ꯇꯔꯥꯅꯤꯒꯤ ꯍꯍꯦꯟꯕꯤꯗꯣ ꯍꯌꯦꯡꯗꯒꯤ ꯍꯧꯅꯦꯕ ꯀꯩꯅꯣꯝ ꯍꯥꯏꯕꯅꯤ ꯑꯩꯉꯣꯟꯗ ꯉꯁꯥꯏ ꯃꯦꯁꯦꯁ ꯊꯥꯔꯛꯑꯝꯕꯅꯦ ꯀꯩꯅꯣꯅ ꯁꯔꯖꯨꯅ ꯑꯗꯨꯒꯤ ꯑꯣꯏꯔꯝꯒꯗ꯭ꯔꯥꯗꯤ ꯈꯪꯗꯦ ꯑꯩꯁꯨ ꯄꯥꯎꯍꯥꯎꯔꯝꯗ꯭ꯔꯤ
ꯑꯣꯏꯔꯝꯕꯁ ꯑꯃꯗꯤ ꯑꯃꯗꯤ ꯁꯣꯏ ꯂꯩꯔꯝꯃꯅꯤ ꯃꯥꯅ ꯐꯣꯟ ꯇꯧꯔꯛꯏꯗꯨ ꯏꯆꯝ ꯆꯝꯅꯁꯨ ꯇꯧꯔꯛꯄ ꯑꯣꯏꯔꯣꯏ
ꯎꯝ ꯑꯗꯨꯗꯤ ꯌꯦꯡꯒꯦꯀꯣ ꯀꯩꯅꯣꯝꯃ ꯑꯩꯁꯦ ꯉꯀꯥꯎ ꯑꯗꯨꯝ ꯄꯥꯏꯌꯨꯀꯣ ꯐꯣꯟꯁꯦ ꯃꯦꯁꯦꯖ ꯑꯃ ꯂꯥꯛꯄꯒꯤ ꯇꯥꯏꯞꯇ ꯑꯩꯈꯣꯏꯒꯤ ꯒꯣꯔꯣ ꯒꯣꯔꯣ ꯣꯔꯣ ꯣꯔꯣ ꯍꯦꯛ ꯅꯪꯉꯛꯄ
ꯑꯩꯒꯤꯗꯤ ꯀꯩꯁꯨ ꯇꯧꯗꯦ ꯇꯥꯕ ꯑꯗꯨ ꯅꯨꯡꯉꯥꯏꯁꯤ ꯍꯧꯖꯤꯛꯇꯤ
ꯑꯣ ꯀꯩꯅꯣꯒꯤꯅꯦ ꯑꯩꯉꯣꯟꯗꯅꯤꯗ ꯁꯨꯝ ꯂꯥꯛꯄꯗꯣ ꯁꯤꯒꯅꯦꯜ ꯄꯤꯔꯛꯄ ꯍꯥꯏꯇꯥꯔꯦ ꯑꯗꯣ ꯀꯩꯅꯣꯗꯤ ꯑꯣ ꯑ ꯗꯨꯀꯥꯟ ꯊꯣꯛꯄꯗꯨ ꯗꯥꯇꯣꯟꯣꯏ ꯊꯣꯛꯇꯣꯏꯅꯦꯕ ꯅꯣꯏ ꯏꯟꯗ ꯀꯂꯨꯅ ꯊꯣꯛꯑꯦꯕ ꯉꯁꯤꯦ
ꯎꯝ ꯊꯣꯛꯑ ꯑꯩꯅ ꯊꯣꯛꯑꯅꯤ ꯃꯥ ꯊꯕꯛ ꯇꯧꯔꯤꯌꯦ ꯑꯩꯈꯣꯏ ꯊꯕꯛ ꯁꯨꯕꯁꯤꯡꯗꯨꯒꯅꯦ ꯊꯕꯛ ꯇꯧꯕ ꯃꯥꯁꯨ ꯀꯩꯁꯨ ꯑꯗꯨꯝ ꯌꯥꯎꯁꯟꯕꯗꯣ
ꯎꯝ ꯑꯣ ꯊꯕꯛꯁꯦ ꯅꯨꯡꯗꯥꯡ ꯑꯗꯨꯝ ꯁꯨꯕ꯭ꯔꯥ ꯁꯤꯒꯨꯝꯕ ꯇꯥꯏꯃꯤꯡ ꯂꯨ ꯂ
ꯉꯥꯏꯍꯥꯛ ꯂꯩꯔꯒ ꯂꯣꯏꯁꯤꯜꯂꯛꯑꯅꯤ ꯃꯣꯏ ꯍꯧꯖꯤꯛꯋꯥꯏꯗ ꯃꯣꯏ ꯑꯩꯅ ꯁꯥꯟꯅꯗ꯭ꯔꯤꯉꯩꯗ ꯕꯣꯔꯥ ꯀꯩꯀꯥ ꯇꯥꯎꯔꯝꯕꯅꯦꯕ ꯑꯗꯨꯒꯗꯨ ꯆꯥꯒ ꯇꯧꯔ ꯄꯤꯖꯔꯝꯕꯅꯦ ꯑꯗꯨꯒ ꯑꯩ ꯁꯥꯟꯅ ꯊꯣꯛꯑꯦ ꯑꯩ ꯁꯥꯟꯅꯕ ꯂꯣꯏꯔꯦ ꯃꯣꯏ ꯍꯧꯖꯤꯛ ꯑꯣ ꯌꯥꯝ ꯁꯥꯄꯣꯟ ꯐꯗꯤ ꯄꯨꯊꯣꯔꯛꯑꯣꯅ ꯍꯥꯏꯅꯈꯤꯕꯅꯦ ꯃꯈꯐꯝ ꯇꯧꯔꯝꯃꯅꯤ
ꯄꯨꯟꯅ ꯃꯤ ꯀꯌꯥ ꯁꯨꯒꯦ ꯃꯔꯤ ꯃꯉꯥ
ꯃꯣꯏ ꯃꯔꯤ
ꯑꯣ ꯍꯥꯏꯕꯗꯤ ꯂꯝ ꯂꯩꯀꯥꯏ ꯑꯅꯛꯄꯗꯩ ꯑꯣꯏꯕ꯭ꯔꯥ ꯑꯇꯣꯞꯄ ꯂꯝꯗꯩ ꯑꯣꯏꯕ꯭ꯔꯥ ꯃꯣꯏꯗ
ꯎꯝ ꯑꯩꯈꯣꯏꯒꯤ ꯑꯩꯈꯣꯏ ꯀꯋꯥ ꯃꯃꯥꯡꯗꯒꯤ ꯍꯥꯏꯇꯥꯔꯦ ꯑꯩꯈꯣꯏ ꯁꯣꯔꯣꯛ ꯋꯥꯡꯃꯗꯒꯤ
ꯎꯝ ꯑꯗꯨꯗꯤ ꯅꯛ ꯇꯗꯤ ꯑꯗꯨꯝ ꯍꯥꯏꯕꯗꯤ ꯏꯔꯥꯡ ꯐꯔꯥꯡ ꯂꯩꯔꯁꯨ ꯂꯝꯕꯤ ꯕꯟꯅꯨꯡ ꯂꯩꯔꯁꯨ ꯑꯗꯨꯝ ꯂꯥꯛꯊꯣꯛꯑꯁꯤ ꯅꯛ ꯇꯗꯤ ꯈꯣꯡꯉꯔꯁꯨ ꯑꯗꯨꯝ ꯌꯥꯏꯗꯅꯀꯣ ꯑꯗꯨꯃꯥꯏꯅ ꯅ ꯅꯛꯏꯗꯣ ꯑꯃꯔꯣꯝꯗꯗꯤ ꯑꯅꯛꯄꯗꯤ ꯐꯗꯤ ꯐꯩ ꯑꯅꯛꯄ ꯃꯤꯒ ꯍꯥꯏꯕꯁꯦ
ꯅꯅꯦ ꯁꯨꯔꯛ ꯋꯥꯡꯃꯗꯒꯤꯅꯤ ꯑꯗꯨꯝ ꯑꯩꯅ ꯁ ꯆ ꯃꯐꯝꯗꯣ ꯑꯗꯨꯗꯥꯋꯥꯏꯒꯤ ꯖꯒꯥꯗꯨ ꯑꯃꯈꯛꯅ ꯀꯩꯅꯣꯗꯒꯤ ꯌꯥꯎꯔꯤ ꯁꯤꯡꯖꯃꯩ ꯑꯀꯥꯝꯄꯥꯥꯠꯇꯣ ꯑꯗꯨꯗꯒꯤ ꯁꯤꯡꯖꯃꯩ ꯊꯣꯡ ꯋꯥꯡꯃ ꯇꯨꯍꯟꯗꯨꯗꯒꯤ ꯑꯃ ꯌꯥꯎꯋꯦ ꯑꯇꯩ ꯑꯩꯗꯤ ꯁꯋꯥꯏ
ꯀꯩꯅꯣꯗꯤ ꯑꯗꯨꯝ ꯐꯣꯟ ꯇꯧꯔꯛꯇ꯭ꯔꯤ ꯋꯥ ꯍꯜꯂꯛꯇ꯭ꯔꯤ ꯖꯥꯠꯂꯣ ꯅꯣꯗꯤꯌꯥ
ꯑꯩꯅ ꯐꯣꯟ ꯑꯅꯦꯛ ꯎꯧꯕꯅꯦ ꯃꯥꯗꯨ ꯐꯣꯟꯁꯨ ꯄꯥꯏꯈꯠꯂꯛꯇꯦ ꯃꯦꯁꯦꯁ ꯊꯥꯕꯁꯨ ꯍꯜꯂꯛꯇꯦ ꯃꯥꯁꯦ ꯀꯩꯗꯧ ꯎꯔꯣꯅꯣ ꯈꯪꯅꯤꯡꯉ ꯁꯤꯁꯦ ꯍꯜꯂꯛꯄꯒꯤ ꯋꯥꯕꯒꯤ ꯇꯨꯝꯕꯁꯨ ꯍꯧꯒꯠꯄ ꯃꯇꯝꯗꯤ ꯌꯧꯔꯦ ꯅꯠꯇ꯭ꯔꯒꯅ ꯃꯥꯏ ꯄꯥꯛꯥꯛ ꯍꯥꯏꯕ ꯐꯣꯟꯕꯤ ꯄꯥꯡꯊꯣꯛꯇꯣꯏꯔꯥ ꯈꯪꯗꯦ ꯄꯥꯡꯊꯣꯛꯀꯗꯧꯗꯤ ꯃꯥꯟꯗꯦ ꯃꯥ ꯄꯥꯡꯊꯣꯛꯑꯣꯏꯗꯦ ꯍꯥꯏꯕꯅꯤ ꯃꯥꯗ ꯑꯗꯨ ꯀꯩꯗꯧꯔꯤꯅꯣ ꯈꯪꯗꯦ ꯅꯠꯇ꯭ꯔꯒ ꯃꯣꯏ ꯂꯨꯍꯣꯡꯕꯒꯤ ꯊꯕꯛ ꯆꯤꯟꯕꯒꯤ ꯆꯠꯄꯒꯤꯦꯔꯥ ꯀꯩꯅꯣꯝ ꯑꯃꯗꯤ ꯁꯣꯏ ꯂꯩꯔꯝꯃꯅꯤ ꯃꯥꯅ ꯑꯩꯅ ꯀꯣꯜ ꯇꯧꯕꯗ ꯄꯥꯏꯔꯛꯇꯕꯗꯤ ꯇꯧꯗꯕꯅꯦꯕ ꯅꯨꯡꯇ
ꯑꯣ ꯊꯕꯛꯀꯨꯝꯕ ꯂꯩꯔꯝꯒꯅꯤ ꯁꯨꯝ ꯑꯗꯨ ꯕꯥꯔꯗꯦ ꯀꯔꯤꯒꯨꯝꯕ ꯄꯥꯡꯊꯣꯛꯄ ꯑꯣꯏꯔꯒꯁꯨ ꯃꯥꯒꯤ ꯃꯄꯣꯛ ꯅꯨꯃꯤꯠꯀꯤꯗ ꯄꯥꯡꯊꯣꯛꯄ ꯑꯣꯏꯔꯒꯁꯨ ꯑꯗꯨꯝ ꯗꯥꯛꯇꯔ ꯅꯉꯣꯟꯗ ꯃꯔꯣꯟ ꯍꯥꯏꯔꯛꯀꯅꯦꯕ ꯑꯗꯨꯒꯤꯗꯤ ꯀꯩꯁꯨ ꯄꯥꯡꯊꯣꯛꯑꯝꯃꯔꯣꯏ
ꯑꯗꯨꯅ ꯑꯩꯖꯃꯣꯟꯣꯟ ꯇꯧꯔꯣ ꯍꯪꯒꯦꯅ ꯇꯧꯔꯝꯕꯅꯦ ꯁꯥꯏꯩꯥꯡ ꯅꯦ ꯏ ꯇꯧ ꯎꯁꯦ ꯏꯩ ꯇ꯭ꯔꯥꯏꯔꯣ ꯌꯦꯡꯒꯦꯅꯦ
ꯍ ꯍꯣꯏ ꯌꯥꯏꯑꯌꯦ ꯑꯗꯣ ꯗꯥꯁꯣꯟꯁꯨ ꯀꯩꯅꯣ ꯏꯔ ꯏꯔꯨꯖꯅꯤ ꯍꯥꯏꯕꯗꯣ
ꯑꯧ
ꯂꯨꯊꯣꯛꯑꯣ ꯑꯩꯁꯨ ꯀꯩꯅꯣ ꯇꯧꯔꯒꯦ ꯊꯣꯡꯅꯕ ꯇꯧꯒꯦ ꯑꯗꯨꯗ ꯊꯣꯡ ꯑꯍꯟꯕꯤꯕꯨꯨꯛ ꯆꯠꯂꯨꯅꯕ ꯇꯧꯒꯦ ꯑꯝꯇ ꯀꯣ
ꯎ ꯐꯔꯦ ꯐꯔꯦ
ꯎꯝ ꯊꯝꯕ ꯊꯝ